ꯑꯣ ꯑꯁ ꯅꯨꯡꯉꯥꯏꯕꯅ ꯅꯨꯡꯉꯥꯏꯕꯅ ꯅꯪꯒꯤ ꯋꯥꯔꯤ ꯇꯥꯕꯗ ꯋꯥ ꯂꯣꯏꯗ꯭ꯔꯤ ꯋꯥꯔꯤ ꯇꯥꯕ ꯂꯣꯏꯗ꯭ꯔꯤꯉꯩꯗ ꯃꯨꯠꯄꯅ ꯍꯥꯜ ꯂꯦꯅꯦ
ꯑꯁ ꯇꯜꯂꯦ ꯌꯥꯝ ꯇꯜꯂꯒ ꯂꯩꯕꯅꯦ ꯑꯩ
ꯎꯝ ꯀꯩꯒꯤꯅꯣ
ꯇꯟꯕ ꯅꯪꯅ ꯇꯥꯕꯤꯗꯕꯗꯣ ꯌꯥꯝ ꯅꯨꯡꯉꯥꯏꯇꯕ
ꯇꯥꯕꯤꯌꯦ ꯅꯪꯒꯤ ꯋꯥꯔꯤꯒꯗꯅꯦ ꯑꯩꯒꯤ ꯅꯥꯀꯣꯜꯗ ꯅꯜꯂꯒ ꯂꯩꯔꯤꯁꯦ
ꯑꯩ ꯑꯅꯤꯁꯨꯕ ꯄꯣꯏꯟꯗ ꯅꯪ ꯇꯥꯗ꯭ꯔꯦꯕ ꯈꯪꯉꯦꯕ ꯑꯩꯅ ꯏꯊꯟꯗ ꯋꯥꯔꯤ ꯁꯥꯔꯒ ꯂꯩꯔꯦ ꯁꯤꯗ
ꯍꯥꯏꯔꯛꯑꯣꯅꯦ ꯀꯔꯤꯔꯣ
ꯋꯥꯔꯤ ꯑꯃ ꯁꯥꯕꯤꯒꯦꯀꯣ ꯑꯃꯨꯛ ꯎꯝ ꯑ ꯌꯣꯡꯒꯤꯅꯦ ꯅꯍꯥꯟ ꯍ ꯍꯥꯏꯕꯤꯈꯤꯕꯗꯣ ꯑꯃꯨꯛ ꯍꯥꯏꯕꯤꯌꯦ ꯃꯅꯤꯄꯨꯔꯤꯗ ꯌꯣꯡꯁꯦ ꯃꯇꯝ ꯑꯃꯗ ꯃꯇꯝ ꯑꯃꯗ ꯑꯝ ꯌꯣꯡ ꯌꯣꯡꯒ ꯃꯤꯒ ꯂꯩꯃꯤꯟꯅꯕ ꯑꯈꯣꯏ ꯑꯩꯈꯣꯏ ꯑꯩꯈꯣꯏꯒꯤ ꯀꯩꯅꯣ ꯊꯥꯏꯅꯒꯤ ꯄꯨ ꯄꯨꯄꯨꯁꯤꯡꯅ ꯂꯤꯕꯤ ꯕ ꯋꯥꯔꯤꯗꯣꯅꯤꯗ ꯌꯣꯡꯒ ꯀꯩꯅꯣ ꯁꯥꯒ ꯃꯤꯛꯁ꯭ꯔꯨꯡ ꯑ ꯅꯠꯇꯦ ꯃꯣꯏꯅꯤ ꯑꯥ ꯃꯣꯏꯅꯤꯗꯣ ꯈꯪꯉꯦꯗꯅ ꯑ
ꯑꯥꯎ ꯈꯪꯉꯦ
ꯃꯣꯏꯅꯤꯒꯤ ꯋꯥꯔꯤꯗꯅꯤꯗ ꯃꯣꯏꯅꯤꯁꯦ ꯑꯥ ꯑꯃꯅ ꯃꯌꯥꯝꯕꯅ ꯌꯥꯝ ꯁꯤꯡꯉꯦ ꯃꯌꯥꯝꯕꯅ ꯁꯤꯡꯉꯦ ꯌꯥꯝ ꯁꯣꯠꯂꯦ ꯃꯅꯥꯎꯅ
ꯍꯥꯏꯕ ꯋꯥꯔꯤꯗꯣ ꯊꯥꯏꯅ ꯏꯃꯥꯈꯣꯏꯅꯖꯨ ꯂꯤꯕꯤꯕꯅꯦ
ꯃꯅꯥꯎꯅꯨꯄꯥꯖꯤ ꯌꯥꯝ ꯄꯪꯉꯦꯕ ꯄꯪꯉꯒ ꯑꯁ ꯅꯣꯡꯃꯁꯦ ꯑꯁ ꯊꯥꯏꯅꯗꯤ ꯌꯣꯡꯒ ꯃꯤꯒ ꯋꯥꯔꯤ ꯇꯤꯟꯁꯥꯟꯅꯕ ꯌꯥ ꯌꯥꯕ ꯃꯇꯝ ꯈꯣꯠꯄ ꯃꯇꯝꯗꯅꯦꯕ ꯑꯗꯨꯗ ꯑꯁ ꯃꯣꯏꯁꯦ ꯁꯤꯁꯦ ꯃꯌꯥꯝꯕꯁꯦ ꯃꯌꯥꯝꯕ ꯃꯌꯥꯝ ꯃꯥꯁꯦ ꯈꯔ ꯄꯤꯛꯑꯦ ꯃꯅꯥꯎꯅꯨꯄꯥꯒ ꯃꯥꯒꯤ ꯃꯁꯥ ꯐꯥꯔꯒ ꯌꯥꯝ ꯀꯟꯕꯀꯣ ꯑꯗꯨꯅꯦ ꯃꯥꯁꯦ ꯃꯌꯥꯝꯕꯅ ꯌꯥꯝ ꯁꯤꯡꯕ ꯃꯥꯁꯦ ꯑꯁ ꯃꯣꯏ ꯌꯨꯝꯁꯦ ꯌꯦꯟꯁꯥꯡꯁꯦ ꯌꯥꯝ ꯆꯥꯕ ꯌꯥꯗ꯭ꯔꯦꯕ ꯑꯗꯨꯒꯤ ꯃꯥꯥꯁꯦ ꯑꯁ ꯀꯔꯤꯅꯣ ꯈꯟ ꯀꯩꯅꯣ ꯈꯟ ꯈꯜꯂꯒ ꯌꯣꯡꯁꯦ ꯃꯥꯁꯦ ꯆꯥꯅꯤꯡꯉꯛꯄ ꯃꯥꯜꯂꯦꯕ ꯑꯗꯨꯅ ꯃꯣꯏ ꯈꯨꯟ ꯃꯣꯏ ꯌꯨꯝ ꯃꯅꯥꯛꯇ ꯌꯣꯡꯒꯤ ꯌꯣꯡꯒꯤ ꯈꯨꯟꯗ ꯆꯠꯂꯒ ꯑꯩ ꯑꯩ ꯍꯩ ꯍꯦꯛꯄ ꯆꯠꯀꯅꯤ ꯀꯅꯥ ꯀꯅꯥꯒꯨꯝꯕ ꯆꯠꯅꯤꯡꯕ ꯂꯩꯔꯦ ꯗꯤ ꯑꯩꯒꯤ ꯏꯇꯨꯡ ꯏꯜꯂꯣ ꯅꯣꯏꯒꯤꯁꯨ ꯑꯩꯒꯤꯁꯨ ꯍꯦꯛꯄ ꯆꯠꯂꯁꯤ ꯍꯥꯏꯔꯒ ꯑꯗꯨꯝ ꯆꯠꯂꯦ ꯑꯁ ꯌꯣꯡꯁꯤꯡꯗꯣ ꯑꯍꯟꯁꯤꯡꯗ ꯑꯁ ꯑꯩꯒꯤ ꯏꯆꯥ ꯏꯁꯨꯁꯤꯡꯁꯨ ꯄꯨꯕꯤꯌꯣ ꯈꯣꯠꯂꯣ ꯍꯥꯏꯔꯒ ꯃꯌꯥꯝꯕꯗ ꯍꯥꯏ ꯍꯣꯏ ꯍꯣꯏ ꯂꯥꯛꯑꯣ ꯆꯠꯅꯤꯡꯕ ꯃꯈꯩ ꯅꯪꯒꯤ ꯇꯨꯝ ꯊꯥꯕꯤꯌꯣ ꯆꯠꯃꯤꯟꯅꯔꯁꯦ ꯍꯥꯏꯔꯒ
ꯍꯣꯏ
ꯑꯗꯨꯝ ꯂꯥꯛꯑꯦ ꯃꯥꯁꯦ ꯑꯗꯨꯝ ꯂꯥꯛꯑꯦꯀꯣ ꯃꯤꯁꯦ ꯌꯥꯝ ꯄꯨꯔꯒ ꯃꯥ ꯆꯠꯂꯝꯗꯥꯏꯗ ꯃꯥꯒꯤ ꯅꯨꯄꯤꯗ ꯑꯩ ꯑꯁ ꯂꯥꯛꯏꯉꯩꯗ ꯑꯩ ꯁꯤꯕ ꯁꯥꯒꯅꯤ ꯅꯪꯅ ꯀꯞꯀꯗꯧꯕꯅꯤ ꯅꯪꯅ ꯀꯞꯄꯒ ꯅꯤꯉꯥꯏ ꯇꯧꯔꯒ ꯑꯁ ꯑꯁꯨ ꯑꯗꯨꯒꯨꯝ ꯒꯨꯝꯕ ꯌꯨꯝꯗ ꯑꯥ ꯑꯍꯣꯕ ꯂꯣꯏ ꯊꯤꯡꯒꯗꯕꯅꯤ ꯈꯣꯠꯂꯤ ꯑꯗꯨ ꯑꯗꯥ ꯑꯩꯒꯤ ꯑꯩꯒꯤ ꯇꯨꯝꯐꯝ ꯍꯤꯞꯐꯝ ꯑꯗ ꯑꯩꯒꯤ ꯀꯣꯛ ꯃꯄꯥꯜꯗ ꯈꯥꯡ ꯊꯝꯒꯗꯧꯕꯅꯦ ꯈꯣꯠꯂꯤ ꯂꯥꯁ ꯑꯥ ꯑꯔꯣꯏꯕꯗ ꯊꯣꯡ ꯂꯣꯜꯂꯨ ꯈꯣꯠꯂꯨ ꯄꯨꯂꯞ ꯍꯥꯏꯈ꯭ꯔꯦꯕ ꯃꯥ ꯅꯨꯄꯤꯗ ꯃꯥ ꯑꯩꯁ ꯁꯤꯕ ꯁꯥꯔꯒ ꯂꯥꯛꯀꯅꯤ ꯍꯧꯔꯦꯟ ꯈꯣꯠꯂꯦ ꯍꯥꯏꯔꯒ ꯃꯥꯁꯦ ꯆꯠꯂꯦ ꯃꯥꯒꯤ ꯅꯨꯄꯤꯅ ꯍꯣꯏ ꯍꯣꯏ ꯍꯥꯏꯔꯒ ꯆꯠꯂꯦ ꯀꯥꯔꯦꯀꯣ ꯀꯥꯒ ꯎꯝ ꯍꯩ ꯃꯐꯝꯗ ꯌꯧꯔꯦ ꯍꯩꯒꯤ ꯄꯥꯝꯕꯤ ꯃꯐꯝꯗ ꯌꯧꯔꯦ ꯑꯗꯨ ꯀꯥꯔꯣ ꯍꯥꯏꯔꯦ ꯀꯥꯔꯦ ꯃꯥꯒꯤ ꯃꯥꯒꯤꯗꯃꯛꯇ ꯅꯣꯏ ꯍꯦꯛꯑꯦꯀꯣ ꯍꯦꯛꯒ ꯑꯁ ꯑꯗꯨ ꯑꯥ ꯑꯗꯨꯅ ꯅꯨꯄꯥꯗꯨꯁꯨ ꯃꯌꯥꯝꯕ ꯑꯗꯨꯁꯨ ꯀꯥꯏꯌꯦꯀꯣ ꯈꯔ ꯀꯥꯔꯒ ꯃꯥꯁꯦ ꯄꯥꯝꯕꯤꯗꯒꯤ ꯍꯦꯛ ꯀꯨꯝꯃꯒ ꯁꯤꯕ ꯁꯥꯔꯦ ꯁꯤꯕ ꯁꯥꯔꯦ ꯌꯦꯡꯁꯤꯡꯗꯣ ꯑꯁ ꯏꯁꯩ ꯁꯛꯑꯒ ꯑꯁ ꯑꯗꯨꯝ ꯅꯨꯄꯥꯒꯤ ꯃꯃꯤꯡ ꯁꯛ ꯑꯒ ꯃꯥ ꯁꯤꯔꯦ ꯈꯣꯠꯂꯦ ꯑꯗꯨꯝ ꯃꯥꯁꯦ ꯑꯗꯨꯝ ꯏꯁꯩ ꯑꯣꯏꯅ ꯑꯗꯨꯝ ꯁꯛꯑꯒ ꯃꯥꯁꯦ ꯄꯨꯔꯒ ꯂꯥꯛꯑꯦꯀꯣ ꯄꯨ ꯂꯥꯛꯑꯒ ꯃꯥꯒꯤ ꯌꯨꯝꯗ ꯑꯗꯨꯝ ꯊꯝꯃꯦ ꯑꯗꯨꯗ ꯃꯥꯒꯤ ꯅꯨꯄꯤꯅ ꯀꯞꯄ ꯍꯧꯋꯦ ꯑꯣ ꯀꯞꯄ ꯀꯞꯄ ꯀꯞꯄꯒ ꯅꯤꯉꯥꯏ ꯇꯧꯋ ꯉꯥꯏ ꯇꯧꯔ ꯆꯥꯡꯁꯦ ꯍꯥꯏꯕ ꯉꯝꯗ꯭ꯔꯦ ꯌꯣꯡ ꯌꯣꯡꯁꯤꯡꯁꯨ ꯌꯦꯡꯕ ꯉꯝꯗ꯭ꯔꯦꯕ ꯑꯗꯨ ꯇꯧꯕꯤꯌꯨ ꯃꯥ ꯉꯁ ꯑꯩ ꯅꯨꯡꯉꯥꯏꯇꯦ ꯈꯣꯠꯂꯦ ꯌꯨꯝ ꯑꯍꯣꯕꯁꯤꯡꯗꯣ ꯅꯣꯏ ꯃꯦꯟꯁꯤꯠꯂꯣ ꯈꯣꯠꯂꯣ ꯍꯣꯏ ꯆꯨ ꯆꯨ ꯆꯨꯆꯨ ꯃꯦꯟꯁꯤꯜꯂꯣ ꯃꯦꯟꯁꯤꯜꯂꯣ ꯌꯦꯡ ꯅꯣꯏ ꯃꯦꯟꯁꯤꯜꯂꯦꯕ ꯑꯗꯨꯅ ꯑꯁ ꯃꯥꯒꯤ ꯑꯁ ꯇꯨꯝꯃꯐꯝꯗꯩ ꯊꯥꯡ ꯑꯆꯧꯕ ꯐꯕꯗ ꯊꯝꯃꯣ ꯈꯣꯠꯂꯣ ꯍꯥꯏꯅ ꯊꯝꯃꯦ ꯍꯣꯏ ꯁꯨꯠ ꯆꯨꯠ ꯆꯨꯠ ꯊꯝꯃꯣ ꯊꯝꯃꯣ ꯑꯔꯣꯏꯕꯗ ꯑꯥ ꯊꯣꯡꯅ ꯂꯣꯟꯕꯤꯌꯨ ꯍꯥꯏꯔꯒ ꯂꯣꯟꯕꯤꯌꯦ ꯍꯦꯛ ꯂꯣꯟꯃꯒ ꯑꯗꯣ ꯅꯨꯄꯥꯗꯣ ꯍꯧꯒꯠꯂꯒ ꯃꯥꯒꯤ ꯊꯥꯡ ꯄꯥꯏꯔꯒ ꯂꯣꯏ ꯍꯥꯠꯂꯦ ꯌꯣꯡ ꯃꯅꯨꯡꯗ ꯂꯩꯕꯁꯤꯡꯅꯣ ꯍꯥꯜꯂꯒ ꯑꯁ ꯐꯖꯅ ꯊꯣꯡꯉꯦ ꯐꯖꯅ ꯊꯣꯡ ꯈꯣꯡ ꯃꯅꯥꯎ ꯅꯨꯄꯥ ꯑꯃꯗ ꯑꯄꯪꯕ ꯅꯨꯄꯥꯗ ꯌꯦꯟꯁꯥꯡꯁꯦ ꯏꯁ ꯑꯗꯨꯝ ꯄꯤꯑꯦ ꯑꯁ ꯑꯁ ꯃꯅꯥꯎꯅꯨꯄꯥꯁꯨ ꯑꯁ ꯌꯥꯝ ꯍꯥꯎꯅ ꯆꯥꯈ꯭ꯔꯦꯕ ꯃꯥꯁꯨ ꯑꯁ ꯃꯥꯁꯨ ꯑꯗꯨꯝ ꯇꯧꯅꯤꯡꯈ꯭ꯔꯦ ꯃꯌꯥꯝꯕꯒ ꯃꯌꯥꯝꯕ ꯇꯧꯕꯁꯤꯗ ꯃꯑꯣꯡꯗꯣ ꯑꯁ ꯑꯩꯁꯨ ꯇꯧꯕꯅꯤ ꯈꯣꯠꯂꯦ ꯍꯥꯏꯅ ꯃꯌꯥꯝ ꯑꯗ ꯍꯪꯉꯦꯀꯣ
ꯑꯗꯣ ꯅꯪꯒꯤ ꯋꯥꯔꯤꯗꯣ ꯌꯥꯝ ꯁꯥꯡꯃꯜꯂꯦ ꯋꯥꯏ
ꯍꯥꯍꯤ ꯍꯥꯍꯤ ꯁꯥꯡꯒꯗꯣꯅꯦ ꯑꯗꯣ ꯅꯪ ꯑꯃꯨꯛ ꯍꯪꯅꯤꯡꯉꯗꯤ ꯅꯪꯒꯤ ꯒ꯭ꯌꯥꯟ ꯇꯥꯔꯗ ꯐꯥꯞꯗꯣꯛꯁꯨ ꯑꯗꯨꯝ ꯍꯪꯉꯣ ꯀꯩꯁꯨ ꯀꯥꯏꯗꯦ ꯍꯤꯍꯤꯍꯤ
ꯑꯩ ꯇ ꯑꯩ ꯑꯉꯥꯡ ꯑꯣꯏꯔꯤꯉꯥꯏ ꯇꯥꯈꯔꯦ ꯊꯥꯏꯅ ꯏꯄꯥꯅ ꯂꯤꯕꯤꯈ꯭ꯔꯦ ꯁꯤ ꯋꯥꯔꯤꯁꯦ
ꯂꯤꯔꯝꯃꯣꯏꯗ ꯅꯆꯤꯟ ꯊꯤꯒꯅꯣ ꯑꯩꯅꯤꯗ ꯍꯥꯟꯅ ꯂꯤꯕꯤꯗ꯭ꯔꯣ ꯅꯪꯉꯣꯟꯗ
ꯏꯄꯥꯅ ꯂꯤꯕꯤꯈ꯭ꯔꯦ ꯑꯗꯨꯒꯤꯅꯤ ꯑꯩ ꯅꯉꯣꯟꯗ ꯇꯥꯗꯤ ꯇꯥꯏꯌꯦꯕꯀꯣ
ꯑꯩ ꯅꯪ ꯑꯩ ꯅꯪꯒꯤ ꯅꯪꯒꯤ ꯂꯧꯁꯤꯡꯅꯣ ꯈꯪꯉꯦꯗ ꯅꯪ ꯋꯥꯔꯦ ꯈꯔ ꯈꯔ ꯉꯥꯡꯅꯤꯡꯕ ꯑꯗꯨ ꯒꯤꯅꯤꯗ
ꯀꯔꯤ ꯑꯩꯒꯤ ꯂꯧꯁꯤꯡ ꯀꯔꯤꯔꯣ
ꯅꯪꯒꯤ ꯒ꯭ꯌꯥꯟꯗꯣ ꯑꯩ ꯅ ꯑꯩ ꯈꯪꯉꯤꯗ ꯄꯥꯕ ꯂꯣꯏꯔꯕꯅꯤꯗ ꯑꯗꯨꯅ ꯑꯁ ꯃꯅꯥꯎ ꯅꯨꯄꯥꯁꯨ ꯇꯧꯋꯦ ꯀꯣ ꯑꯁꯥꯡꯉ ꯃꯌꯥꯝ ꯑꯗ ꯑꯁꯥꯡꯕꯗꯣ ꯑꯐ ꯏꯌꯥꯝꯕꯅ ꯑꯗꯨꯕ ꯇꯧꯕꯅꯦ ꯑꯩꯅ ꯁꯤꯕ ꯁꯥꯔꯒ ꯑꯗꯨꯃꯥꯏꯅ ꯇꯧꯕꯅꯦ ꯑꯩꯒꯤ ꯅꯨꯄꯤ ꯗ ꯍꯥꯏꯗ꯭ꯔꯤꯉꯩꯗ ꯑꯩꯁ ꯈꯪꯉꯦ ꯈꯪꯉꯦ ꯈꯪꯉꯦ ꯍꯥꯏꯒ ꯆꯠꯀꯦ ꯍꯥꯏꯕ ꯂꯣꯏꯗ꯭ꯔꯤꯉꯩꯗ ꯆꯠꯈꯦꯀꯣ ꯑꯗꯨꯗ ꯂꯥꯛꯑꯦ ꯁꯤ ꯁꯤ ꯑꯗꯨ ꯃꯅꯥꯎꯅꯨꯄꯥꯖꯨ ꯃꯅꯥꯎꯅꯨꯄꯥꯥꯁꯨ ꯐꯖꯅ ꯑꯧ ꯅꯪ ꯑꯁꯤꯒꯨꯝꯕ ꯋꯥꯔꯤꯁꯦ ꯄꯥꯛꯇꯥꯔꯣꯏ ꯑꯩ ꯁꯤ ꯇꯧꯕꯒꯤ ꯁꯤ ꯇꯧꯕꯒꯤ ꯂꯤꯕꯤꯕꯅꯦ ꯋꯥꯅ ꯋꯥꯅ ꯍꯥꯏ ꯑꯗꯨꯒ ꯃꯅꯥꯎꯅꯨꯄꯥꯁꯨ ꯑꯁ ꯌꯣꯡ ꯈꯨꯟꯗ ꯂꯥꯛꯑꯦ ꯑꯩ ꯍꯦꯛ ꯍꯩ ꯍꯦꯛꯄ ꯆꯠꯀꯅꯤ ꯍꯌꯦꯡ ꯈꯣꯠꯂꯦ ꯍꯥꯏꯔꯒ ꯑꯩꯒꯤ ꯏꯆꯥ ꯏꯁꯨꯁꯨ ꯄꯨꯕꯤꯌꯨ ꯍꯥꯢ ꯍꯣꯏ ꯍꯣꯏ ꯂꯥꯛꯅꯤꯡꯕ ꯃꯈꯩ ꯂꯥꯛꯑꯣ ꯍꯥꯏꯒꯂ ꯂꯥꯛꯑꯦꯒꯣ ꯑꯗꯨꯝ ꯍꯩ ꯍꯦꯛꯄ ꯆꯠꯂꯦ ꯃꯥꯁꯨ ꯂꯥꯛꯑꯦ ꯂꯥꯛꯑꯒ ꯍꯩ ꯑꯗꯨꯝ ꯍꯦꯛꯑꯦ ꯃꯣꯏꯁꯨ ꯉꯁꯥꯏꯒꯤ ꯆꯞ ꯃꯥꯟꯅꯅ ꯌꯥꯎꯋꯦ ꯑꯗꯨꯒ ꯃꯗꯨ ꯅꯨꯄꯥꯗꯨꯁꯨ ꯃꯅꯥꯎ ꯅꯨꯄꯥ ꯑꯃꯗꯨꯁꯨ ꯃꯥꯁꯨ ꯄꯥꯝꯕꯤꯗ ꯍꯦꯛ ꯀꯨꯝꯃꯒ ꯁꯤꯕ ꯁꯥꯔꯦ ꯑꯁ ꯑꯗꯨꯅ ꯑꯁ ꯏꯁꯩ ꯁꯛꯑꯒ ꯑꯁ ꯁꯤꯔꯦ ꯈꯣꯠꯂꯦꯣ ꯑꯗꯨꯝ ꯀꯥꯏꯅꯣ ꯏꯁꯩ ꯁꯩ ꯑꯃ ꯃꯣꯏ ꯁꯛꯑꯝꯃꯦ ꯑꯩꯒꯤ ꯄꯨꯄꯨꯅ ꯂꯤꯕꯗꯗꯤ ꯏꯁꯩꯗꯣ ꯑꯩ ꯁꯛꯄꯗꯤ ꯍꯩꯗ꯭ꯔꯦꯀꯣ ꯁꯛꯄ ꯑꯗꯨꯝ ꯄꯨꯔꯛꯑꯦ ꯄꯨꯔꯛꯑꯒ ꯎꯝ ꯊꯝꯃꯦ ꯌꯨꯝꯗ ꯑꯁ ꯃꯥꯒꯤ ꯅꯨꯄꯤꯗꯤ ꯃꯥꯒꯤ ꯅꯨꯄꯤꯗꯤ ꯑꯩ ꯁꯤꯒꯅꯤ ꯈꯣꯠꯀꯅꯤ ꯍꯥꯏꯕ ꯍꯥꯢꯔ ꯑꯗꯨꯒꯨꯝꯕ ꯁꯥꯔꯒ ꯁꯤ ꯌꯦꯡ ꯄꯨ ꯑꯗꯨꯒꯨꯝ ꯄꯨꯔꯛꯀꯅꯤ ꯍꯥꯏꯕ ꯍꯥꯏꯕꯤꯗꯕ ꯍꯥꯏꯗ꯭ꯔꯤꯉꯩꯗ ꯑꯗꯨ ꯅꯨꯄꯥꯗꯣ ꯑꯩ ꯅꯣꯏ ꯈꯪꯉꯦ ꯍꯥꯏꯔ ꯆꯠꯈ꯭ꯔꯕꯅꯦꯕ ꯃꯌꯥꯝꯕꯅꯗꯤ ꯍꯥꯏꯗꯤ ꯍꯥꯏꯕꯅꯦꯕ ꯃꯥꯁꯦ ꯑꯁ ꯍꯥꯏꯕ ꯂꯣꯏꯗ꯭ꯔꯤꯉꯩꯗ ꯃ ꯃꯥꯒꯤ ꯅꯨꯄꯤ ꯑꯁ ꯑꯁꯦꯡꯕ ꯁꯤꯕꯅꯦ ꯍꯥꯏꯔꯒ ꯀꯞꯄꯁꯦ ꯑꯁꯦꯡꯕ ꯑꯣꯏꯅ ꯀꯞꯄ ꯍꯧꯔꯒ ꯃꯥꯗꯤ ꯀꯞꯄꯦ ꯀꯞꯄꯦ ꯀꯞꯄꯦ ꯀꯞꯄꯦ ꯀꯞꯄꯦ ꯀꯞꯄꯦ ꯀ ꯀꯞ ꯑ ꯑꯁ ꯌꯣꯡꯁꯤꯡꯗ ꯌꯥꯝ ꯆꯪꯉꯦꯀꯣ ꯍꯧꯖꯤꯛꯇꯤ ꯑꯗꯣ ꯅꯨꯄꯥꯗꯣ ꯃꯥꯁꯦ ꯁꯤꯕ ꯁꯥꯕꯗꯣ ꯑꯁ ꯍꯧꯖꯤꯛꯇꯤ ꯌꯣꯡꯁꯤꯡꯁꯦ ꯌꯥꯝ ꯂꯥꯛꯄ ꯃꯥꯜꯂꯦ ꯈꯣꯠꯂꯦꯅ ꯑꯗꯨꯝ ꯈꯜꯂꯒ ꯍꯦꯛ ꯍꯧꯒꯠꯂꯒ ꯊꯥꯡ ꯊꯤꯔꯤꯉꯩꯗ ꯅꯣꯏ ꯆꯦꯟꯈ꯭ꯔꯦ ꯍꯥꯏ ꯑꯗꯨꯒ ꯑꯗꯨꯒ ꯍꯅꯨꯕ ꯑꯃ ꯃꯉꯛꯇ ꯍꯥꯠꯂꯒ ꯆꯥꯔꯦ ꯍꯥꯏꯌꯦ ꯁꯤ ꯃꯔꯤꯅ ꯇꯥꯛꯄꯗꯤ ꯗꯨꯅꯦ ꯈ꯭ꯋꯥꯏꯗꯒꯤ ꯐꯖꯕ ꯋꯥꯔꯤꯅꯦ ꯇꯥꯕ ꯅꯨꯡꯉꯥꯏꯗ꯭ꯔꯣ
ꯑꯦ ꯅꯪꯒꯤ ꯋꯥꯔꯤꯁꯤ ꯇꯥꯔꯒ ꯊꯥꯏꯅ ꯑꯩꯈꯣꯏꯒꯤ ꯏꯄꯨꯒꯨꯝꯕ ꯑꯕꯣꯛꯀꯨꯝꯅ ꯂꯤꯕꯤꯕꯗꯣ
ꯎꯝ
ꯅꯤꯡꯁꯤꯡꯉꯦ
ꯌꯥꯝ ꯅꯤꯡꯁꯤꯡꯉꯕꯣ
ꯍꯣꯏ ꯑꯗꯣ ꯌꯥꯝ ꯅꯤꯡꯁꯤꯡꯉꯦ ꯊꯃꯣꯏ ꯐꯥꯎ
ꯑꯩꯒꯤꯁꯦ ꯉꯁꯤ ꯇꯔꯨꯛ ꯑꯗꯨꯋꯥꯏ ꯌꯧꯕꯗꯣ ꯃꯥꯜꯂꯦꯍꯦ
ꯑꯁ ꯀꯩꯅꯣ
ꯈꯪꯉꯣꯏꯌꯦ ꯃꯣꯏ ꯈꯪꯉꯣꯏ ꯀꯩꯅꯣ ꯁꯤꯒꯨꯝꯕ ꯇꯔꯨꯛ ꯍꯥꯏꯕꯁꯤ ꯍꯥꯏ ꯂꯩꯗꯅ
ꯍꯣꯏ
ꯈꯪꯉꯣꯢꯗꯅ ꯅꯪꯁꯨ ꯊꯕꯛ ꯁꯨꯕ꯭ꯔꯣ ꯃꯣꯏ ꯃꯣꯏꯒ ꯅꯣꯏ ꯈꯪꯉꯦꯅꯦ ꯁꯤ ꯍꯥꯏꯒꯅꯨ ꯈꯣ ꯀꯅꯣꯏ ꯌꯥꯝ ꯃꯨꯟꯅ ꯈꯪꯕꯒꯨꯝ ꯇꯧꯕ ꯑꯗꯨꯒꯤꯅꯤꯗ ꯅꯣꯏ ꯊꯕꯛ ꯁꯨꯃꯤꯟꯅꯒꯅꯣ ꯍꯥꯢ ꯇꯧꯕ ꯗꯣꯅꯤꯗ ꯋꯥꯔꯤ ꯁꯥꯎꯅꯦ ꯅꯪꯁꯨ ꯇꯨꯃꯤꯟ ꯂꯩꯒꯅꯨꯅꯦ
ꯑꯗꯨꯅꯦ ꯅꯪ ꯀꯔꯤ ꯃꯊꯦꯜ ꯇꯧꯕ꯭ꯔꯣ
ꯑꯁ ꯉꯁꯤ ꯉꯥ ꯇꯧꯋꯦ
ꯑꯦꯁ ꯍꯥꯎꯋꯦꯀꯣ ꯏꯟꯁꯥꯡꯗꯤ ꯍꯥꯎꯕ ꯉꯥꯛꯇ ꯇꯧꯔ ꯂꯩꯔꯦꯀꯣ
ꯇꯧꯗ꯭ꯔꯗꯤ ꯑꯩ ꯅꯪꯒꯤ ꯄꯩꯁꯥꯗꯣ ꯁꯤꯡꯕ ꯑꯃꯨꯛ ꯑꯣꯏꯖꯒꯦꯀꯣ
ꯍꯣꯏ ꯂꯤꯁꯤꯡ ꯑꯃꯃꯨꯛ ꯄꯤꯌꯨꯀꯣ
ꯑꯁ ꯌꯥꯝꯃꯦꯍꯦ ꯗꯕꯜꯅꯦ ꯅꯪ ꯑꯦ ꯑꯅꯤꯔꯛ ꯁꯨꯌꯦ ꯅꯪꯒꯤꯗꯨ ꯑꯩꯁ
ꯂꯤꯁꯤꯡ ꯑꯃ ꯄꯤꯌꯣ ꯍꯥꯏꯕꯨ ꯀ꯭ꯔꯤ ꯇꯧꯕ꯭ꯔꯅꯦ ꯅꯨꯡꯁꯤꯅ ꯄꯤꯔꯗꯤ ꯀꯩꯁꯨ ꯅꯠꯇꯦꯅ
ꯑ ꯀꯩꯁꯨ ꯅꯠꯇꯦ ꯀꯩꯁꯨ ꯅꯠꯇꯦ
ꯍꯣꯏ ꯑꯗꯨꯕꯨ ꯀꯔꯤ ꯑꯣꯏꯅ ꯈꯟꯗꯣꯏꯔꯣ ꯀꯩꯁꯨ ꯅꯠꯇꯦꯗ ꯑꯗꯨꯒꯨꯝꯕꯗꯤ ꯑꯩꯈꯣꯏꯗꯤ ꯉꯁꯤꯗꯣ
ꯎꯝ
ꯁꯣꯏꯕꯨꯝꯒ ꯑꯂꯨꯒ ꯏꯔꯣꯟꯕ ꯇꯧꯋꯦ ꯑꯗꯨꯒ ꯏꯟꯁꯥꯡ ꯂꯐꯨ ꯊ꯭ꯔꯣ
ꯑꯂꯨꯒꯁꯨ ꯑꯦꯟꯁꯥꯡ ꯇꯧꯋꯦ ꯈꯣꯏ ꯉꯁꯤꯗꯤ ꯍꯣꯏ ꯉꯁꯤ ꯆꯝꯅ ꯊꯣꯡꯉꯦ ꯍꯥꯏꯕꯗꯤ ꯍꯥꯎꯕꯗꯣ ꯌꯥꯝ ꯆꯥꯅꯤꯡꯗꯕ
ꯎꯝ ꯆꯝꯅꯁꯨ ꯆꯥꯒꯗꯧꯕꯅꯤꯗ
ꯑꯗꯨꯕꯨꯗꯤ
ꯆꯝꯅꯁꯨ ꯆꯝꯅꯁꯨ ꯈꯔ ꯆꯥꯕ ꯇꯝꯃꯨꯍꯦ
ꯆꯝꯅ ꯆꯥꯏꯌꯦꯗ
ꯑꯥ ꯍꯧꯖꯤꯛꯅ ꯑꯩꯒꯤ ꯀꯨꯟ
ꯀꯨꯟꯗꯤ ꯀꯔꯤꯔꯣ ꯅꯪꯒꯤ ꯀꯨꯟꯗꯤ ꯀ꯭ꯔꯤꯔꯣ
ꯀꯨꯟ
ꯅꯪꯒꯤ ꯂꯨꯄꯥ ꯀꯨꯟꯔꯣ
ꯅꯠꯇꯦ ꯀꯨꯟ ꯌꯧꯔꯦ ꯍꯥꯏꯕꯅꯤꯗ ꯀꯦꯃꯤꯁꯇ꯭ꯔꯤꯅꯤꯗ ꯑꯥ ꯅꯠꯇꯦꯕ ꯑꯗꯨꯅꯤꯗ
ꯌꯥꯝ ꯐꯩꯌꯦꯅ ꯑꯗꯨꯗꯤ ꯅꯪꯗꯤ ꯂꯥꯏꯔꯤꯛ ꯌꯥꯝ ꯍꯩꯌꯦꯀꯣ
ꯑꯁ ꯅꯣꯡ ꯆꯨꯋꯦ ꯅꯦ ꯑꯩꯈꯣꯏꯗꯤ ꯀ꯭ꯔꯤꯡ ꯀ꯭ꯔꯤꯡ ꯀ꯭ꯔꯤꯡ ꯉꯁꯥꯢ ꯅꯣꯡ ꯆꯨꯕꯗꯤ ꯈꯔ ꯂꯦꯞ
ꯅꯣꯡ ꯆꯨꯔꯗꯤ ꯐꯤꯖꯨꯞ ꯆꯨꯞꯄꯒ ꯐꯖꯅ ꯇꯨꯝꯃꯒ ꯄꯣꯊꯥꯔꯒ ꯂꯩꯌꯣ ꯅꯨꯡꯉꯥꯏꯕꯅꯦ ꯑꯗꯨꯅ
ꯂꯔꯤꯛ ꯄꯥꯒꯅꯤ ꯍꯣꯔꯦꯟ ꯏꯔꯨ ꯂꯣꯢꯔꯒ
ꯑꯣ
ꯑꯩ ꯐ꯭ꯔꯤꯗ ꯂꯩꯇꯦ ꯑꯩ ꯍꯌꯦꯡꯗꯤ ꯀꯩ ꯌꯦꯟꯁꯥꯡ ꯊꯣꯡꯉꯅꯤ ꯑꯌꯨꯛꯇꯤ
ꯑꯌꯨꯛꯇꯤ ꯑꯩꯈꯣꯏꯒꯤ ꯈꯪꯗꯦ ꯏꯟꯁꯥꯡꯗꯤ ꯒ꯭ꯌꯥꯟ ꯃꯥꯟ ꯇꯥꯗꯦ ꯀꯔꯤ ꯇꯧꯁꯤꯔꯥ ꯑꯩꯈꯣꯏꯁꯨ ꯅꯣꯡ ꯆꯨꯔ ꯂꯩꯌꯦꯅꯦ ꯍꯧꯖꯤꯛꯁꯦ ꯑꯗꯨꯒꯤ ꯏꯪꯉꯒ ꯅꯨꯡꯉꯥꯏꯕꯁꯤꯗꯤ ꯎꯄꯥꯏ ꯂꯩꯇꯦ ꯉꯁꯤꯗꯤ ꯕꯣꯜ ꯌꯦꯡ ꯊꯣꯛꯇꯣꯏ ꯅꯠꯇ꯭ꯔꯣ
ꯑꯥ
ꯕꯣꯜ ꯌꯦꯡꯗꯣꯏ ꯅꯠꯇ꯭ꯔꯣ
ꯑꯁ ꯌꯦꯡꯅꯤꯡꯗꯦꯗ ꯃꯤ ꯃꯥꯟꯕꯁꯤꯡꯗꯨ ꯀꯥꯏ ꯌꯦꯡꯗꯣꯏꯅꯣ
ꯏꯃꯥꯟꯅꯕ ꯈꯣꯏ ꯁꯥꯟꯅꯗꯣꯏꯅꯤꯅꯦ ꯌꯦꯡꯉꯨꯅꯦ
ꯌꯥ ꯌꯦꯡꯅꯤꯡꯗꯦ ꯄꯩꯁꯥ ꯄꯤꯔ ꯌꯦꯡꯉꯣꯢꯌꯦ
ꯄꯩꯁꯥ ꯄꯤꯔꯁꯨ ꯌꯦꯡꯉꯣꯏ ꯍꯥꯏꯕ
ꯃꯥ ꯁꯤꯕꯗ ꯉꯥꯏꯔꯒ ꯂꯩꯔꯦ ꯑꯩ